ꯑ ꯑ ꯑꯥꯎ ꯁꯤꯦ ꯀꯩꯒꯤꯅꯣ ꯁꯟꯗꯤ ꯑꯣꯏꯕꯩꯔ ꯀꯩꯅꯣ ꯋꯥꯋꯥꯛꯀꯤꯡ ꯂꯥꯛꯇꯣꯏꯗ ꯇꯥꯎ ꯐꯅꯥꯌꯥꯝ ꯀꯨꯣꯏꯕꯣꯛꯇꯤ ꯉꯥꯏꯖꯔꯝꯕꯅꯤ
ꯑ ꯉꯁꯤꯁꯦ ꯉꯔꯥꯡ ꯕꯣꯔ ꯌꯦꯡꯕꯗ ꯈꯤꯇꯪ ꯊꯤꯟꯗꯣꯛꯈ꯭ꯔꯦ ꯍꯥꯏꯇꯥꯔꯦꯅꯦ ꯎꯝ
ꯑꯣ ꯑꯣ ꯍꯣꯏꯅꯦ ꯎꯝ ꯈꯜꯂꯤꯅꯦ ꯏꯇꯥꯎꯁꯦ ꯍꯣꯏ ꯐꯣꯟ ꯇꯧꯕꯗꯁꯨ ꯄꯥꯏꯔꯛꯇꯦ ꯑꯩꯈꯣꯏ ꯄꯨꯡ ꯇꯔꯥ ꯇꯥꯔꯀꯥꯟꯗ ꯀꯣꯜ ꯕꯦꯛ ꯇꯧꯔꯛꯑꯦꯅ ꯊꯟꯗ ꯆꯗ ꯋꯥꯀꯤꯡꯒ ꯃꯁꯤꯗꯌꯥ
ꯏꯇ ꯍꯥꯎꯗꯤ ꯄꯨꯡ ꯀꯌꯥ ꯑꯗꯨꯋꯥꯏꯗ ꯆꯠꯄꯤꯒꯦ ꯉꯁꯤꯗꯤ ꯋꯥꯛꯀꯤꯡꯗꯣ
ꯑ ꯍꯧꯖꯤꯛꯁꯦ ꯑꯩꯈꯣꯏ ꯄꯨꯡ ꯇꯔꯥ ꯃꯈꯥꯏ ꯇꯥꯔꯦꯗꯅꯀꯣ ꯏꯇꯥ
ꯑꯥ ꯑꯥ
ꯑꯩ ꯄꯨꯡ ꯇꯔꯥꯒ ꯃꯤꯅꯤꯠ ꯀꯨꯟꯃꯉꯥꯗꯒꯤ ꯋꯥꯛꯀꯤꯡꯁꯦ ꯊꯣꯛꯂꯛꯏ ꯍꯥꯏꯇꯥꯔꯦ ꯑꯗꯨꯒ ꯑꯃꯨꯛ ꯇꯔꯥ ꯃꯈꯥꯏꯗ ꯍꯟꯖꯤꯟꯕ
ꯑꯣ ꯑꯣ ꯑꯗꯨꯗꯤ ꯑꯩ ꯉꯥꯏꯕꯒꯤ ꯑꯣꯏꯗꯣꯏꯅꯤꯅꯦ
ꯃꯥꯅꯤ ꯃꯥꯅꯤ ꯇꯥꯎ ꯉꯥꯏꯕꯒꯤ ꯑꯗꯨꯗꯒꯤ ꯑꯩ ꯏꯇꯥꯎꯁꯦ ꯑꯩꯈꯣꯏꯒꯤ ꯉꯔꯥꯡ ꯕꯣꯜ ꯌꯦꯡꯉꯤ ꯍꯥꯏꯁꯤꯕꯨ ꯑꯩꯈꯣꯏ ꯀꯅꯥ ꯀꯅꯥ ꯁꯥꯟꯅꯕ ꯑꯣꯏꯕꯅꯣ ꯕꯣꯜꯁꯤꯕꯨ
ꯕꯣꯁꯦ ꯑꯩꯈꯣꯏꯒꯤ ꯍꯩꯔꯣꯛ ꯑꯦꯞꯁꯤ ꯑꯩꯈꯣꯏꯒꯤ ꯆꯤꯡ ꯑꯩꯈꯣꯏꯒꯤ ꯌꯪꯁꯇꯔꯒ ꯁꯥꯟꯅꯕꯅꯦꯅ ꯍꯥꯏꯇꯥꯔꯦ ꯃꯈꯣꯏꯒꯤ ꯕꯣꯜꯗꯣ ꯑꯩꯈꯣꯏꯒꯤ ꯉꯁꯥꯏ ꯑꯌꯨꯛ ꯄꯨꯡ ꯃꯔꯤ ꯃꯈꯥꯏꯗ ꯂꯩꯕ ꯑꯗꯨꯗꯨꯅ ꯃꯣꯏꯒꯤ ꯕꯣꯜꯗꯣ ꯌꯦꯡꯉꯤ ꯀꯥꯟꯗ ꯑꯩꯈꯣꯏꯒꯤ ꯇꯨꯝꯕꯁꯦ ꯈꯤꯇꯪ ꯊꯦꯡꯗꯣꯛꯈ꯭ꯔꯦ ꯍꯥꯏꯇꯥꯔꯦꯅꯦ
ꯑꯣ ꯑꯣ ꯏꯐꯥꯎꯅ ꯌꯦꯡꯉꯤꯕ ꯑꯩꯈꯣꯏꯒꯤ ꯕꯣꯜꯁꯤꯗꯤ ꯑꯗꯨꯗꯒꯤ ꯑꯣꯏꯗꯣꯏꯅꯤꯀꯣ
ꯑꯥ ꯑꯥ ꯃꯥꯅꯦ ꯃꯥꯅꯦ ꯍꯥꯏꯗꯤ ꯍꯧꯖꯤꯛ ꯑꯩꯈꯣꯏꯒꯤ ꯇꯤꯚꯃꯛꯇꯤ ꯂꯩꯕ ꯉꯝꯖꯗ꯭ꯔꯤꯕ ꯀꯣꯏꯁꯦ ꯃꯔꯝꯅ ꯑꯗꯨꯅ ꯑꯩꯈꯣꯏꯒꯤ ꯔꯦꯗꯤꯑꯣꯗ ꯊꯥꯔꯒ ꯑꯣꯏꯅ ꯌꯦꯡꯖꯔꯦ ꯍꯥꯏꯇꯥꯔꯦꯅꯦ
ꯑ ꯍꯣꯏ ꯍꯣꯏ ꯑꯗ ꯏꯇꯥꯎꯁꯦ ꯑꯩꯈꯣꯏꯒꯤ ꯕꯣꯜ ꯕꯣꯜ ꯅꯨꯡꯕꯁꯦ ꯑꯩꯈꯣꯏꯒꯤ ꯅꯍ ꯑꯣꯏꯔ ꯀꯥꯟꯗ ꯣꯂꯅꯨꯡꯕꯁꯦ ꯁꯥꯟ ꯄꯔ ꯄꯨꯔꯥ ꯅꯠꯇ꯭ꯔꯒ ꯀꯔꯝꯃꯥꯏꯅ ꯇꯧꯋ ꯁ ꯏꯁꯥꯅ ꯄꯥꯝꯖꯕꯒꯤ ꯑꯣꯏꯅ ꯌꯦꯡꯕ ꯑꯣꯏꯗꯣꯔꯤꯕ꯭ꯔꯥ ꯀꯃꯥꯏꯅ ꯇꯧꯕꯅꯣ ꯁꯤꯕꯣ
ꯐꯕꯣꯜꯁꯦ ꯑꯩ ꯑꯉꯥꯡ ꯑꯣꯏꯔꯤꯀꯥꯟꯗ ꯁꯥꯟꯅꯖꯔꯛꯑꯦ ꯍꯥꯏꯇꯥꯔꯦꯅꯦ ꯑꯩꯈꯣꯏꯒꯤ ꯅꯣꯕꯥꯞ ꯑꯩꯈꯣꯏꯒꯤ ꯅꯣꯕꯥꯞ ꯑꯩꯈꯣꯏꯒꯤ ꯏꯪꯊꯝꯊꯥ ꯃꯇꯝꯗ ꯅꯣꯕꯥꯞ ꯄꯥꯟꯕ ꯃꯇꯝꯗ ꯑꯩꯈꯣꯏꯒꯤ ꯅꯣꯕꯥꯁꯦ ꯀꯥꯎ ꯀꯥꯎꯗꯅ ꯁꯥꯟꯅꯖꯔꯛꯄ ꯍꯥꯏꯇꯥꯔꯦꯅꯦ ꯑꯗꯨꯒ ꯀꯥꯂꯦꯟ ꯊꯥ ꯂꯥꯛꯄ ꯃꯇꯝꯗꯅ ꯑꯩꯈꯣꯏꯒꯤ ꯀꯤꯍꯣꯝꯁꯦ ꯑꯣꯏꯅ ꯀꯥꯎꯕ ꯁꯥꯟꯅꯖꯔꯛꯑꯦ
ꯑꯣ ꯑꯣ ꯏꯇꯥꯎ ꯑꯩꯈꯣꯏꯒꯤ ꯅꯣꯕꯥꯞ ꯍꯥꯏꯔꯛ ꯁ ꯅꯣꯕꯥꯖ ꯁꯦ ꯑꯩꯈꯣꯏꯒꯤ ꯆꯩ ꯑꯁꯥꯡꯕ ꯑꯃꯝ ꯊꯤꯟꯖꯤꯜꯂꯒ ꯑꯩꯈꯣꯏꯒꯤ ꯍꯅꯨꯃꯥꯟ ꯑꯗꯨꯃꯥꯏꯅ ꯒꯟꯍꯥꯒꯗꯤ ꯁꯥꯔꯒ ꯁꯤꯖꯤꯟꯅꯕꯤꯗꯕ꯭ꯔꯣ
ꯑ ꯁꯤꯖꯤꯟꯅꯔꯔꯦ ꯁꯤꯖꯤꯟꯅꯖꯔꯦ ꯍꯥꯏꯗꯤ ꯒꯗꯥ ꯍꯥꯏꯗꯤ ꯑꯩꯈꯣꯏꯒꯤ ꯌꯦꯟꯙꯧ ꯌꯦꯟꯙꯧ ꯈꯪꯕꯤꯕ ꯅꯠꯇ꯭ꯔꯥ
ꯎ ꯈꯪꯉꯦ ꯈꯪꯉꯦ ꯈꯪꯉꯦ
ꯗꯧꯁꯤꯗ ꯑꯩꯈꯣꯏꯒꯤ ꯉꯁꯥꯏꯒꯤ ꯅꯣꯕꯥꯞꯁꯦ ꯈꯔ ꯌꯥꯝ ꯆꯥꯎꯕꯁꯨ ꯑꯩꯈꯣꯏꯒꯤ ꯌꯦꯟꯊꯧꯧꯁꯤꯦ ꯇꯦꯛꯑꯦꯕ ꯍꯦꯛꯇ ꯍꯥꯏꯗꯤ ꯄꯨꯕ ꯉꯝꯗꯗꯅ ꯍꯥꯏꯇꯥꯔꯦꯅꯦ
ꯑꯩꯈꯣꯏꯒꯤ ꯌꯦꯟꯙꯊꯧꯁꯤꯒ ꯆꯥꯎꯕ ꯍꯥꯏꯐꯦꯠ ꯃꯥꯟꯅꯔꯞ ꯇꯧꯕ ꯑꯩꯈꯣꯏ ꯂꯣꯕꯥꯞꯁꯦ ꯑꯃ ꯍꯥꯞꯄꯒ ꯑꯩꯈꯣꯏꯒꯤ ꯂꯩꯀꯥꯏꯒꯤ ꯑꯉꯥꯡꯈꯩꯁꯤꯗ ꯑꯩꯅ ꯍꯥꯏꯗꯤ ꯊꯞ ꯇꯧꯖꯔꯛꯑꯦ ꯍꯥꯏꯇꯥꯔꯦꯅꯦ ꯑꯩ ꯍꯅꯨ ꯑꯩ ꯍꯅꯨꯃꯥꯟ ꯃꯥꯂꯦ ꯍꯥꯏꯌꯨ ꯑꯩ ꯍꯅꯨꯃꯥꯟ ꯃꯥꯜꯂꯦ ꯍꯥꯏꯌꯨ ꯅꯠꯇ꯭ꯔꯒꯗꯤ ꯍꯥꯏꯗ ꯇꯥꯔꯒꯗꯤ ꯐꯨꯒꯗꯣꯔꯤꯕ ꯅꯣꯕꯥ ꯀꯩꯅꯣꯗꯨꯅ ꯀꯟꯗꯣꯔꯤꯕ ꯍꯥꯏꯗꯤ ꯗꯥꯗꯨꯅ ꯀꯟꯗꯣꯔꯤꯕ ꯑ ꯑꯗꯨꯗ ꯃꯥꯏ ꯇꯧ ꯑꯗꯨꯅ ꯅꯝꯐꯨ ꯅꯝꯐꯨꯗ ꯑꯩꯗꯤ ꯑꯩ ꯍꯅꯨꯃꯥꯟ ꯃꯥꯜꯂꯦ ꯍꯥꯏꯌꯣꯅ
ꯑꯩꯈꯣꯏꯒꯤ ꯑꯉꯥꯡꯁꯦ ꯑꯩꯈꯣꯏꯒꯤ ꯀꯤꯍꯟ ꯈꯪꯍꯟꯗꯅ ꯇꯧꯔꯒ ꯑꯩꯈꯣꯏꯒꯤ ꯑꯩꯈꯣꯏꯒꯤ ꯁꯦꯕꯥꯒꯁꯦ ꯍꯦꯛ ꯍꯦꯛ ꯇꯧꯍꯟꯕ ꯂꯦꯡꯖꯨꯝꯒꯁꯦ ꯍꯦꯛ ꯍꯦꯛ ꯅꯝꯍꯟꯕ ꯑꯗꯨ ꯇꯧꯔꯝꯗꯧ ꯃꯥꯜꯂꯦꯈꯣ ꯏ ꯇꯥꯁꯦ ꯑꯩ ꯒ꯭ ꯌꯥꯝ ꯇꯧꯖꯔꯛꯑꯦꯕ ꯎꯝ ꯑꯗꯣ ꯏ ꯇ ꯍꯧꯖꯤꯦ ꯍꯧꯖꯤ ꯄꯁꯥꯅ ꯁꯥꯁꯤ ꯑꯩꯈꯣꯏꯒꯤ ꯂꯣꯟꯒ ꯄꯨꯕꯤꯕ꯭ꯔꯣ ꯅꯠꯇ꯭ꯔꯒꯅ ꯑꯗꯨꯝ ꯂꯣꯟꯒꯨꯝꯕ ꯄꯨꯕꯤꯗꯕ꯭ꯔꯣ ꯀꯃꯥꯏꯅ ꯇꯧꯒꯦ
ꯂꯣꯟꯁꯦ ꯄꯨꯖꯗ꯭ꯔꯦ ꯍꯥꯏꯇꯥꯔꯦꯅꯦ ꯂꯣꯟ ꯄꯨꯕꯒꯤ ꯃꯍꯨ ꯇ ꯑꯩꯈꯣꯏꯒꯤ ꯂꯩꯀꯥꯏꯗ ꯑꯩꯈꯣꯏꯒꯤ ꯍꯥꯏꯗꯤ ꯖ꯭ꯋꯥꯔ ꯅꯨꯡ ꯁꯥꯟꯅꯔꯒ ꯂꯩꯔꯤꯕ ꯎ ꯐꯒꯤꯗ ꯍꯥꯁꯤꯡꯖ
ꯎꯝ ꯎꯝ
ꯑꯩꯈꯣꯏꯒꯤꯁꯦ ꯑꯩꯈꯣꯏꯒꯤ ꯇꯪꯒꯥꯏꯕ ꯁꯥꯔꯒ ꯍꯥꯏꯇꯥꯔꯦꯅꯦ ꯑꯩꯈꯣꯏꯒꯤ ꯒꯦꯝ ꯔꯥꯎꯟ ꯑꯃꯃꯝ ꯁꯥꯟꯅꯕ ꯃꯇꯝꯗ ꯑꯩꯒꯤ ꯑꯣꯏꯅ ꯂꯨꯄꯥ ꯀꯨꯟꯊ꯭ꯔꯥ ꯀꯨꯟꯊ꯭ꯔꯥꯒꯥꯏꯍꯟꯕ ꯍꯥꯏꯇꯥꯔꯦꯅꯦ ꯑꯗꯨꯗꯨꯂ ꯑꯗꯨꯃꯥꯏꯅ ꯇꯧꯔꯒ ꯅꯨꯡꯇꯤꯒꯤ ꯂꯨꯄꯥ ꯂꯤꯁꯤꯡ ꯑꯃ ꯑꯅꯤꯗꯤ ꯑꯗꯨꯝ ꯈꯨꯠꯇ ꯊꯣꯛꯑꯦ ꯑꯗꯨꯗꯨꯅ ꯍꯥꯏꯗꯤ ꯑ ꯊꯕꯛ ꯇꯧꯕꯗꯧꯅ ꯍꯥꯏꯗꯤ ꯍꯥꯏꯗꯤ ꯇꯣꯂꯣꯞꯇꯣ ꯆꯥꯕ ꯀꯧꯒ ꯍꯥꯏꯇꯥꯔꯦꯅꯦ ꯑꯗꯨꯗꯨꯅ ꯂꯣꯟꯗꯤ ꯂꯧꯖꯗ꯭ꯔꯦ ꯍꯥꯏꯇꯥꯔꯦ
ꯑꯣ ꯇꯥꯑꯣ ꯑꯩꯗꯤ ꯍꯟꯗꯛꯁꯦ ꯍꯟꯗꯛꯁꯤ ꯂꯣꯟ ꯑꯃ ꯂꯧꯁꯤꯜꯂꯨꯔꯦ ꯑꯗꯨꯒ ꯑꯩꯈꯣꯏ ꯏꯇꯥꯎꯁꯛ ꯑꯩ ꯀꯩꯅꯣꯝꯃ ꯍꯥꯏꯖꯒꯦ ꯑꯩꯈꯣꯏ ꯂꯣꯟ ꯂꯧꯕꯒꯤꯀꯣ ꯂꯣꯟ ꯁꯤ ꯂꯧꯔꯒ ꯑꯩꯈꯣꯏ ꯍꯧꯤꯡꯁꯤꯡꯗꯁꯨ ꯌꯥꯕꯒꯤ ꯃꯑꯣꯡ ꯑꯃ ꯂꯩꯌꯦꯕꯀꯣꯜꯗꯥꯎꯟ ꯑꯩꯈꯣꯏꯒꯤ ꯂꯣꯟꯁꯦ ꯂꯧꯁꯤꯜꯂꯕ ꯃꯇꯨꯡꯁꯤꯗ ꯑꯩꯈꯣꯏꯒꯤ ꯁꯤꯡꯗ꯭ꯔꯒꯗꯤ ꯑꯩꯈꯣꯏꯒꯤ ꯂꯣꯟꯁꯦ ꯊꯧꯕ ꯂꯥꯛꯀꯅꯤꯗꯅꯀꯣ ꯁꯁꯤꯗ ꯑꯩꯈꯣꯏ ꯆꯤꯟꯕꯥꯟꯒꯨꯝꯕ ꯃꯤꯠꯀꯨꯝꯕꯕꯁꯤꯦ ꯈꯔ ꯁꯦꯞꯆꯟꯅꯕ ꯍꯥꯏꯇꯥꯔꯦ ꯏꯇꯥꯎ
ꯑꯥ ꯑꯥ
ꯗꯤ ꯃꯈꯣꯏꯅ ꯊꯤꯕ ꯂꯥꯛꯏꯕ ꯃꯤꯗꯨ ꯃꯥꯜꯂꯔꯣꯏꯗꯅ ꯑꯗꯨꯃꯥꯏꯅ ꯇꯧꯔꯒ ꯑꯅꯤꯔꯛ ꯑꯍꯨꯝꯂꯛꯁꯤ ꯂꯥꯛꯑꯝꯃꯦ ꯑꯗꯨꯒ ꯑꯗꯨꯃꯥꯏꯅ ꯇꯧꯔꯒ ꯑꯩꯅ ꯆꯤꯟ ꯈꯔ ꯃꯤꯠ ꯈꯔ ꯁꯦꯞꯆꯟꯅꯕꯗꯒꯤ ꯑꯩꯈꯣꯏꯒꯤ ꯑꯩ ꯏꯁꯥꯃꯛꯁꯦ ꯐꯥꯕ ꯉꯝꯈꯤꯗ꯭ꯔꯦ ꯍꯥꯏꯇꯥꯔꯦ ꯑꯗꯨꯅ ꯂꯣꯟꯁꯦ ꯑꯃꯗꯒꯤ ꯑꯃꯡꯨꯛ ꯂꯧ ꯑꯃꯗꯒꯤ ꯑꯃꯡꯨꯛ ꯂꯧ ꯍꯧꯖꯤꯛ ꯏꯇꯥꯎ ꯄꯩꯁꯥꯁꯦ ꯀꯅꯥꯝꯗꯤ ꯁꯨꯔꯦꯅ ꯄꯩꯁꯥ ꯇꯥꯟꯈꯠꯂꯛꯏꯁꯦ ꯁꯨꯃꯥꯏ ꯁꯨꯃꯥꯏꯅ ꯇꯧꯕꯗꯅꯦ
ꯑꯁ ꯌꯥꯝꯅ ꯐꯖꯕ ꯋꯥꯈꯜꯂꯣꯟꯅꯤꯅꯦ ꯏꯆꯥꯎꯒꯤꯗꯣ ꯍꯥꯏꯗꯤ ꯑꯩꯁꯨ ꯏꯇꯥꯎꯒꯤ ꯋꯥꯔꯤꯁꯨ ꯇꯥꯕꯗ ꯑꯩꯁꯨ ꯇꯧꯅꯤꯡꯉꯛꯑꯦ ꯍꯥꯏꯦ ꯍꯥꯏꯇꯥꯔꯦꯅꯦ ꯍꯥꯏꯗꯤ ꯃꯤꯠ ꯁꯦꯞꯄ ꯑꯩꯈꯣꯏꯒꯤ ꯃꯤꯠꯊꯨꯞꯇ ꯊꯦꯛꯀꯠꯂꯒ ꯑꯩꯈꯣꯏꯒꯤ ꯃꯤ ꯑꯇꯣꯞꯄ ꯁꯥꯕꯗꯗꯤ ꯑꯩꯁꯨ ꯌꯥꯝ ꯍꯩꯖꯔꯛꯑꯦ ꯍꯥꯏꯇꯥꯔꯦꯅꯦ ꯊꯥꯏꯅ ꯑꯉꯥꯡ ꯑꯣꯏꯔꯤꯀꯥꯟꯗ
ꯍꯣꯏ ꯍꯣꯏ ꯑꯩꯈꯣꯏꯒꯤ ꯃꯤꯠꯀꯤ ꯃꯊꯛꯁꯦ ꯑꯩꯈꯣꯏ ꯊꯦꯛꯀꯠꯂꯒ ꯑꯩꯈꯣꯏ ꯑꯉꯥꯡꯗꯨꯗ ꯀꯤꯍꯟꯕꯗꯣ
ꯑꯥ ꯑ ꯑꯥ ꯑꯗꯨꯗꯨꯅ
ꯀꯩꯝ ꯊꯪꯉꯔꯣꯏꯗꯗꯤ
ꯑꯁ ꯌꯥꯝꯅ ꯐꯕ ꯋꯥꯔꯤꯅꯤꯅꯦ ꯏꯇꯥꯎꯅꯉꯣꯟ ꯇꯝꯕꯤꯔꯤꯁꯦ ꯑꯗꯨ ꯏꯇꯥꯎ ꯑꯃꯨꯛ ꯑꯃꯨꯛ ꯄꯨꯕꯗꯒꯗꯤ ꯂꯨꯄꯥ ꯍꯥꯏꯗꯤ ꯂꯥꯛꯇꯗꯤ ꯑꯣꯏꯕꯤꯔ ꯃꯔꯨꯑꯣꯏ ꯑꯣꯏꯅ ꯈꯟꯖꯩ ꯑꯩꯈꯣꯏꯒꯤ ꯀꯔꯣꯔ ꯀꯌꯥ ꯀꯌꯥꯒ ꯄꯨꯕꯤꯒꯦ
ꯏꯇꯥꯎꯁꯦ ꯑꯩꯈꯣꯏꯒꯤ ꯀꯩꯅꯣ ꯇꯧꯋꯦ ꯃꯁꯤꯁꯦ ꯑꯩꯈꯣꯏꯒꯤ ꯏꯇꯥꯎꯁꯦ ꯑꯃꯨꯛ ꯑꯩꯈꯣꯏ ꯂꯣꯟꯁꯦ ꯄꯤꯕꯁꯦ ꯑꯈꯣꯏ ꯌꯥꯝ ꯁꯤꯡꯅ- ꯁꯤꯡꯅ ꯄꯤ ꯍꯥꯏꯇꯥꯔꯦ ꯍꯥꯏꯕꯗꯤ ꯑꯩꯈꯣꯏꯒꯤ ꯒꯥꯔꯤ ꯃꯆꯥ ꯊꯧꯔꯒ ꯂꯥꯛꯄ ꯀꯥꯡꯕꯨꯁꯤꯅ ꯑꯩꯈꯣꯏꯒꯤ ꯂꯥꯛꯂꯣꯝꯗ ꯂꯥꯛꯑꯦ ꯑꯗꯨꯒ ꯑꯩꯈꯣꯏꯒꯤ ꯀꯥꯔꯒꯨꯝꯕꯒ ꯊꯧꯔꯛꯑꯒꯗꯤ ꯑꯩꯈꯣꯏꯒꯤ ꯄꯩꯁꯥꯥꯁꯦ ꯃꯣꯏ ꯀ꯭ꯔꯣꯔꯒꯨꯝꯕꯗ ꯂꯥꯛꯑꯦꯕꯀꯣ ꯑꯗꯨꯅ ꯑꯩꯈꯣꯏꯅ ꯀꯃꯥꯏ ꯇꯧꯒꯦꯁꯤꯗ ꯑꯩꯈꯣꯏꯒꯤ ꯕꯦꯡ ꯃꯃꯥꯡꯁꯤꯗ ꯑꯩꯈꯣꯏꯒꯤ ꯀꯥꯔ ꯑꯃ ꯍꯧꯖꯤꯛ ꯑꯩꯈꯣꯏ ꯈꯥꯝꯕ ꯉꯥꯏꯕꯤꯔꯦꯗꯅ ꯑꯗꯨꯒ ꯃꯁꯤꯁꯤꯗ ꯑꯩꯈꯣꯏꯒꯤ ꯀꯥꯔꯒꯤ ꯊꯣꯡꯅ ꯑꯍꯟꯁꯤꯗꯒꯤ ꯍꯥꯏꯇꯥꯔꯦꯅꯦ ꯍꯥꯏꯐꯦꯠ ꯂꯨꯝꯃꯒ ꯀꯥꯔꯁꯦ ꯀꯨꯝꯊꯔꯛꯄ ꯁꯥꯕꯤꯕ ꯀꯥꯔꯗꯒꯤ ꯀꯨꯝꯊꯔꯛꯄ ꯁꯥꯕꯤꯔꯒꯗꯤ ꯑꯩꯈꯣꯏꯒꯤ ꯍꯦꯛ ꯌꯦꯡꯕꯗꯁꯨ ꯀꯥꯔ ꯇꯣꯡꯉ ꯂꯥꯛꯑꯦ ꯍꯥꯏꯗꯅ ꯃꯈꯣꯏ ꯂꯣꯟꯁꯦ ꯑꯗꯨꯝ ꯆꯥꯎꯅ -ꯆꯥꯎꯅ ꯄꯤꯁꯜꯂꯛꯑꯦ ꯍꯥꯏꯇꯥꯔꯦ ꯏꯇꯥꯎ ꯑꯗꯨꯅ ꯑꯩꯈꯣꯏꯒꯤ ꯂꯣꯟ ꯂꯧꯕ ꯀꯥꯟꯗ ꯑꯩꯈꯣꯏꯒꯤ ꯀꯥꯔ ꯈꯥꯝꯕ ꯖꯒꯥꯗ ꯑꯩꯈꯣꯏ ꯀꯨꯝꯊꯕ ꯁꯥꯕꯤꯌꯨꯁꯦ ꯑꯩꯈꯣꯏ ꯍꯌꯦꯡ ꯏꯇꯥꯎ ꯑꯣꯇꯣꯗ ꯂꯥꯛꯆꯔꯒꯁꯨꯀꯣ
ꯑꯦ ꯑꯗꯨꯗꯤ ꯑꯩꯈꯣꯏꯒꯤ ꯂꯣꯟꯒꯤ ꯄꯩꯁꯥ ꯄꯤꯕꯁꯦ ꯑꯩꯈꯣꯏꯒꯤ ꯒꯥꯔꯤ ꯀꯥꯡꯒꯣꯡꯒꯤ ꯃꯁꯤꯡꯅ ꯑꯣꯏꯅ ꯄꯤꯕꯒ ꯇꯧꯕꯗꯧꯅ ꯇꯧꯔꯦꯅꯦ
ꯑꯦ ꯃꯥꯅꯤ -ꯃꯥꯅꯤ ꯏꯇꯥꯎ ꯑꯩꯈꯣꯏ ꯗꯁ ꯆꯀꯥꯗꯒ ꯂꯥꯛꯑꯒꯗꯤ ꯑꯩꯈꯣꯏ ꯀꯣꯔꯕꯨ ꯌꯦꯟꯗꯨ ꯌꯥꯅꯤꯗ ꯏꯇꯥꯎ
ꯑꯣ ꯑꯗꯨꯗꯤ ꯏꯇꯥꯎ ꯑꯩꯅ ꯈꯟꯕ ꯑꯃ ꯂꯩꯖꯔꯤꯌꯦ ꯁꯤ ꯌꯥꯒꯗ꯭ꯔ ꯑꯝꯇ ꯌꯦꯡꯕꯤꯌꯨꯀꯣ ꯑꯩꯈꯣꯏꯒꯤ ꯁꯟ ꯒꯥꯔꯤꯖꯦ ꯁꯟꯒꯥꯔꯤꯖꯦ ꯑꯩꯈꯣꯏꯒꯤ ꯁꯟ ꯑꯃꯃꯝꯅ ꯑꯩꯈꯣꯏꯒꯤ ꯃꯈꯣꯡ ꯃꯔꯤ- ꯃꯔꯤ ꯄꯥꯟꯕꯅꯤꯅ ꯑꯩꯈꯣꯏꯒꯤ ꯁꯟ ꯑꯅꯤꯗꯗꯤ ꯃꯈꯣꯡ ꯅꯤꯄꯥꯟ ꯂꯩꯖꯈ꯭ꯔꯦ ꯑꯗꯨ
ꯑ- ꯑ
ꯃꯅꯤꯡꯗ ꯆꯤꯡꯉꯤꯕ ꯄꯣꯠꯁꯛꯇꯨꯗꯒꯤ ꯀꯥꯡꯈꯣꯡ ꯑꯅꯤ ꯑꯃꯒ ꯍꯥꯞꯆꯤꯜꯂꯛꯑꯒꯗꯤ ꯍꯥꯏꯗꯤ ꯆꯀꯥ ꯇꯔꯥꯗꯣ ꯍꯦꯛꯇ ꯑꯣꯏꯗꯣꯔꯤꯕ ꯑꯗꯨꯗꯨꯅ ꯍꯧꯖꯤꯛꯃꯛꯇꯤ ꯑꯩꯈꯣꯏꯒꯤ ꯆꯁ ꯆꯀꯥꯃꯛꯇꯤ ꯂꯩꯕ ꯉꯝꯖꯗ꯭ꯔꯤꯕꯅꯤꯅ ꯑꯩꯈꯣꯏꯒꯤ ꯁꯟ ꯒꯥꯔꯤꯁꯤꯗ ꯍꯦꯛꯇ ꯑꯩꯈꯣꯏꯒꯤ ꯕꯦꯡꯀꯤ ꯃꯃꯥꯡꯁꯤꯗ ꯈꯥꯝꯖꯤꯜꯂꯒ ꯍꯥꯏꯗꯤ ꯄꯩꯁꯥꯖꯦ ꯈꯤꯇꯪ ꯆꯥꯎꯅ ꯑꯩꯈꯣꯏꯒꯤ ꯀ꯭ꯔꯣꯔꯒꯤ ꯃꯊꯛꯇ ꯄꯤꯕꯤꯌꯣ ꯍꯥꯏꯕꯁꯦ ꯌꯥꯔꯛꯀꯗꯕꯩ ꯃꯃꯤ ꯎꯕꯤꯕ꯭ꯔꯥ ꯏꯇꯥꯎ ꯅꯠꯇ꯭ꯔꯒꯅ ꯑꯩꯈꯣꯏꯒꯤ ꯌꯥꯔꯛꯑꯣꯏꯗꯕꯒꯤ ꯃꯃꯤ ꯎꯕꯤꯕ꯭ꯔꯥ
ꯑꯗꯣ ꯏꯇꯥꯎ ꯍꯣꯏ ꯌꯥꯔꯅꯤ ꯀꯩꯗꯧꯕꯒꯤ ꯌꯥꯔꯣꯏ ꯑꯗꯨꯕꯨ ꯑꯩꯅ ꯁꯨꯝ ꯈꯟꯖꯕꯗ ꯍꯥꯏꯇꯥꯔꯦꯅꯦꯀꯣ ꯑꯩꯈꯣꯏꯒꯤ ꯏꯇꯥꯎꯒꯤ ꯁꯟꯁꯦ ꯑꯩꯈꯣꯏꯒꯤ ꯕꯦꯡꯛꯇ ꯄꯨꯕꯤꯔꯒꯗꯤ ꯁꯟꯁꯤꯗꯤ ꯑꯩꯈꯣꯏꯒꯤ ꯄꯩꯁꯥ ꯊꯧꯕ ꯂꯥꯛꯄꯗ ꯑꯩꯈꯣꯏꯒꯤ ꯃꯃꯤꯠ ꯁꯦꯞꯆꯟꯅꯕ ꯑꯩꯈꯣꯏꯒꯤ ꯃꯤꯠ ꯁꯦꯞꯆꯟꯅꯕꯗꯤ ꯍꯩꯇꯕꯅꯤꯅ ꯏꯇꯥꯎꯒꯤ ꯁꯟꯗꯣ ꯑꯩꯈꯣꯏꯒꯤ ꯕꯦꯡꯀꯤ ꯃꯤꯒꯩꯅ ꯄꯨꯈꯤꯗ꯭ꯔꯥ ꯍꯥꯏꯕꯒꯤ ꯆꯤꯡꯅꯕ ꯑꯃꯗꯤ ꯂꯩꯕꯀꯣ ꯑꯗꯨꯅ ꯌꯥꯔꯤꯈꯩ ꯍꯥꯏꯗꯤ ꯏꯁꯥꯗꯪ ꯆꯠꯄꯤꯕ ꯑꯗꯨꯗ ꯐꯗꯧꯕ ꯃꯥꯜꯂꯤ ꯏꯇꯥꯎꯅ ꯑꯩꯈꯣꯏꯒꯤ ꯆꯀꯥ ꯌꯥꯝꯕ ꯄꯥꯝꯕ ꯄꯥꯝꯃꯒꯅ ꯑꯩꯈꯣꯏꯒꯤ ꯇꯥꯇꯥ ꯒꯥꯔꯤ ꯅꯥꯀꯟꯗꯒꯤ ꯀꯊꯣꯛꯄꯤꯔꯛꯄꯒꯨꯝꯕ ꯑꯣꯏꯔꯗꯗꯤ ꯑꯗꯨꯁꯨ ꯌꯥꯕꯗꯤ ꯌꯥꯏ ꯁꯟꯗꯤ ꯄꯨꯍꯟꯖꯅꯤꯡꯗꯦ ꯍꯥꯏꯇꯥꯔꯦꯀꯣ
ꯑꯣ- ꯑꯣ ꯑꯗꯨꯗꯤ ꯑꯦ ꯑ ꯌꯥꯔꯦꯅꯦ ꯑꯗꯨꯗꯤ ꯑ ꯍꯥꯏꯗꯤ ꯗꯁ ꯆꯛꯀꯥꯒꯁꯤ ꯗꯤ ꯑꯩꯈꯣꯏꯒꯤ ꯈꯤꯇꯪ ꯆꯤꯟꯕ ꯖꯒꯥ ꯑꯩꯈꯣꯏꯒꯤ ꯕꯖꯥꯔ ꯃꯅꯨꯡꯗꯒ ꯍꯥꯏꯔꯒꯅ ꯑꯦꯁ ꯕꯤ ꯑꯥꯏ ꯂꯩꯕꯗꯣ ꯑꯩꯈꯣꯏꯒꯤ ꯒꯥꯟꯙꯤ ꯑꯦꯚꯤꯅ꯭ꯌꯨ ꯍꯥꯏꯕ꯭ꯔꯥ ꯀꯔꯤ ꯌꯥꯏ ꯑꯗꯨꯗꯒꯗꯤ ꯇꯇꯥ ꯒꯥꯔꯤ ꯀꯥꯡꯈꯣꯡ ꯇꯔꯥ ꯄꯥꯟꯖꯦ ꯌꯥꯝ ꯇꯣꯏꯅ ꯊꯦꯡꯅꯖꯩ ꯍꯥꯏꯇꯥꯔꯦꯅꯦ ꯑꯗꯨꯗꯨꯅ ꯑꯗꯨꯒꯤ ꯅꯥꯀꯟꯗꯒꯤ ꯍꯦꯛꯇ ꯊꯣꯛꯂꯛꯑꯒꯦ ꯑꯗꯨꯅ ꯐꯒꯗꯧꯕ ꯃꯥꯜꯂꯦꯕꯣ
ꯑꯣ ꯑꯗꯣ ꯏꯇꯥꯎꯁꯦ ꯑꯩꯈꯣꯏꯒꯤ ꯃꯃꯥꯡꯗ ꯑꯩꯈꯣꯏꯒꯤ ꯑꯩꯈꯣꯏ ꯏꯇꯥꯎꯁꯦ ꯑꯩꯈꯣꯏ ꯐ꯭ꯔꯤꯗ ꯆꯠ ꯆꯥꯕꯁꯤ ꯌꯥꯝ ꯄꯥꯝꯖꯩꯗꯅꯀꯣ ꯑꯩꯈꯣꯏꯒꯤ ꯃꯃꯥꯡꯒꯤ ꯑꯣ ꯆꯥꯖꯔꯤꯕ ꯑꯣ ꯏꯇꯥꯎꯁꯦ ꯑꯩꯈꯣꯏ ꯑꯩꯒꯤ ꯃꯃꯥꯡꯗ ꯑꯩꯈꯣꯏꯒꯤ ꯏꯁꯤꯡ ꯆꯥꯎꯔꯛꯄꯗ ꯑꯣꯛ ꯑꯃ ꯑꯣꯛ ꯑꯁꯤꯕ ꯑꯃ ꯇꯥꯎꯔꯛꯑꯦ ꯇꯧꯔꯒ ꯆꯥꯔꯨꯕꯗ ꯑꯣꯛꯇꯨ ꯑꯩꯈꯣꯏꯒꯤ ꯄꯨꯝꯕ ꯑꯣꯏꯔꯝꯕꯗꯒꯤ ꯅꯥꯗꯅ ꯑꯩꯈꯣꯏꯒꯤ ꯂꯥꯏꯀꯠꯅ ꯗꯣ ꯑꯗꯣ ꯏꯇꯥꯎ ꯑꯣꯏꯗꯣꯏꯔꯥ ꯑꯩꯈꯣꯏ ꯈꯕꯔꯗ ꯌꯥꯎꯗꯣ ꯍꯥꯏꯐꯦꯠꯇꯤ ꯃꯥꯟꯕ ꯍꯥꯏꯇꯥꯔꯦꯀ
ꯑꯗꯨꯃꯛꯇꯤ ꯑꯩꯗꯤ ꯅꯠꯆꯍꯧꯗ꯭ꯔꯦ ꯍꯥꯏꯇꯥꯔꯦꯅꯦ ꯑꯩꯒꯤ ꯏꯅꯥꯎꯄꯥ ꯊꯣꯛꯄ ꯑꯃ ꯂꯩꯌꯦ ꯃꯥꯁꯨ ꯑꯩ ꯗꯧꯅ ꯑꯩꯈꯣꯏꯒꯤ ꯑꯔꯦꯝ ꯑꯄꯥꯁꯦ ꯌꯥꯝꯅ ꯆꯥꯕ ꯄꯥꯝꯖꯕ ꯍꯥꯏ ꯇꯦꯅꯦ ꯑꯗꯨꯗꯨꯅ ꯑꯥ ꯑꯥ ꯑꯩ ꯑꯩꯅ ꯄꯨꯖꯔꯛꯑꯦ ꯑꯩꯗꯤ ꯑꯣꯛꯇꯣ ꯑꯗꯨꯗꯨꯒ ꯃꯉꯣꯟꯗ ꯑꯐꯕ ꯁꯥꯗꯅ ꯍꯥꯏꯗꯤ ꯑꯥ ꯑꯥ ꯍꯥꯏꯗꯤ ꯀꯔꯤ ꯃꯑꯣꯡ ꯂꯥꯛ ꯀꯦꯅ ꯑꯩꯅ ꯍꯥꯟꯅ ꯌꯦꯡꯊꯣꯛꯄ ꯍꯥꯏꯇꯥꯔꯦꯅꯦ ꯍꯥꯏꯗꯤ ꯑꯣꯛꯇꯣ ꯆꯥꯎꯔꯦꯕ ꯍꯥꯏꯗꯤ ꯀꯦꯖꯤ ꯀꯨꯟꯊ꯭ꯔꯥꯃꯨꯛ ꯇꯥꯔꯦ ꯍꯥꯏꯇꯥꯔꯦꯅꯦ ꯑꯗꯨꯗꯨꯅ ꯑꯩꯈꯣꯏꯒꯤ ꯍꯥꯏꯗꯤ ꯃꯣꯏꯅ ꯈꯔ ꯆꯥꯈ ꯇꯥꯔꯒꯁꯨ ꯑꯗꯨꯝ ꯌꯥꯝ ꯅꯦꯝꯍꯧꯅꯤ ꯈꯪꯕꯅꯤꯅ ꯍꯥꯏꯗꯤ ꯍꯥꯏꯗꯤ ꯃꯣꯏꯗ ꯍꯥꯟꯅ ꯄꯤꯖꯔꯒ
ꯑꯩꯈꯣꯏꯒꯤ ꯀꯔꯤ ꯀꯔꯤ ꯃꯣꯏꯗ ꯍꯥꯏꯗꯤ ꯑꯁꯣꯛ ꯑꯄꯟ ꯂꯥꯛꯀꯦꯗ ꯌꯦꯡꯊꯣꯛꯑꯒ ꯇꯧꯖꯔꯝꯕꯅꯤ
ꯑꯣ ꯀꯦꯖꯤ ꯑꯃꯃꯨꯛꯀ ꯇꯥꯕ ꯑꯣꯛ ꯑꯣꯏꯔꯒꯗꯤ ꯏꯇꯥꯎꯁꯦ ꯏꯇꯥꯎꯅꯍꯥꯟ ꯆꯥꯕꯤꯔꯝꯒꯗꯧꯕ ꯀꯣ
ꯑꯥ ꯃꯥꯅꯤ ꯃꯥꯅꯤ ꯑꯗꯨꯗꯨꯅ ꯍꯥꯏꯗꯤ ꯃꯣꯏꯗꯣ ꯑꯗꯨꯃꯥꯏꯅ ꯇꯧꯔꯛꯑꯕꯅꯤꯅ ꯆꯥꯗꯤ ꯆꯥꯖꯍꯧꯗ꯭ꯔꯦ ꯍꯥꯏꯇꯥꯔꯦꯅꯦ
ꯑꯣ ꯑ ꯏꯇꯥꯎꯁꯦ ꯍꯣꯏ ꯌꯥꯝ ꯐꯔꯦ ꯑꯗꯨꯅꯤ ꯑꯩꯈꯣꯏꯒꯤ ꯏꯇꯥꯎꯁꯦ ꯑꯩꯈꯣꯏꯒꯤ ꯍꯟꯗꯛ ꯏꯁꯤꯡ ꯆꯥꯎ ꯂꯥꯛꯄꯗꯁꯨ ꯑꯩꯈꯣꯏꯒꯤ ꯄꯣꯠ ꯆꯩ ꯑꯩꯈꯣꯏꯒꯤ ꯃꯌꯥꯝ ꯏꯁꯤꯡ ꯆꯥꯎ ꯍꯥꯏꯁꯤꯗꯕꯨ ꯑꯩꯈꯣꯏꯒꯤ ꯌꯨꯝꯗ ꯃꯤ ꯂꯩꯅꯗꯦ ꯀ ꯏꯁꯤꯡ ꯊꯨꯝꯁꯤꯜꯂꯛꯄ ꯇꯥꯔꯒꯗꯤ ꯉꯁꯥꯏꯁꯤꯗ ꯑꯩꯈꯣꯏ ꯏꯇꯥꯎ ꯑꯩꯈꯣꯏꯒꯤ ꯌꯨꯝꯗ ꯑꯩꯈꯣꯏꯒꯤ ꯔꯦꯁꯀ꯭ꯌꯨ ꯇꯤꯝ ꯁꯥꯔꯒ ꯑꯩꯣꯏ ꯄꯣ ꯆꯩꯩꯦ ꯑꯩꯣꯏꯒꯤ ꯃꯄꯨ ꯑꯁꯦꯡꯕꯅ ꯂꯧꯕꯤꯕ ꯑꯗꯨꯃꯥꯏꯅ ꯍꯥꯡꯁꯨ ꯄꯣꯠ ꯆꯩꯁꯦ ꯑꯩꯈꯣꯏꯒꯤ ꯍꯒꯦꯅ ꯈꯟꯕꯤꯕ꯭ꯔꯥ ꯀꯃꯥꯏꯅ ꯇꯧꯋꯏꯤ
ꯑꯗꯨꯃꯛꯇꯤ ꯈꯪꯖꯗ꯭ꯔꯦ ꯑꯩꯈꯣꯏꯒꯤ ꯏꯇꯥꯎꯁꯨ ꯃꯃꯥꯡꯗ ꯌꯥꯎꯈꯤꯗꯥꯏꯅꯦ ꯍꯥꯏꯗꯤ ꯑꯩꯅ ꯂꯨꯆꯤꯡꯉꯒ ꯄꯨꯖꯗꯅ ꯑꯩꯈꯣꯏꯒꯤ ꯑꯦ ꯏꯇꯥꯎ ꯍꯍꯣꯏꯒꯤ ꯊꯪꯅꯕꯒꯤ ꯉꯥꯅꯨꯗꯣ ꯑꯩꯈꯣꯏꯒꯤ ꯃꯀꯣꯟꯗꯒꯤ ꯅꯥꯟꯊꯣꯛꯒ ꯈꯣꯏ
ꯏꯁꯤꯡꯗꯨꯗ ꯆꯦꯟ ꯆꯣꯡꯗꯅ ꯁꯥꯟꯅꯖꯕꯗꯨꯗ ꯑꯩꯈꯣꯏꯒꯤ ꯏꯃꯥꯟꯅꯕ ꯈꯤꯇꯪ ꯃꯤ ꯂꯣꯏꯇꯛ ꯇꯥꯕ ꯑꯃ ꯂꯩꯗꯅ ꯃꯥꯅ ꯃꯥ ꯃꯥꯅꯒ ꯁꯥꯏꯗꯣꯝ ꯇꯧꯔꯒ ꯑꯩꯈꯣꯏꯒꯤ ꯉꯁꯥꯏꯒꯤ ꯉꯥꯅꯨ ꯑꯅꯤꯒ ꯍꯥꯠꯂꯒ ꯑꯩꯈꯣꯏꯅ ꯑꯧ ꯏꯃꯥꯟꯅꯕꯗꯨꯒꯤ ꯌꯨꯝꯗ ꯄꯨꯔꯒ ꯑꯩꯈꯣꯏꯒꯤ ꯆꯥꯔꯨꯕꯗꯣ ꯍꯥꯏꯗꯤ
ꯍꯣꯏ ꯍꯣꯏ ꯀꯅꯥꯅꯦ ꯑꯩꯈꯣꯏꯒꯤ ꯍꯣꯏ ꯉꯥꯅꯨꯗꯣ ꯑꯩꯈꯣꯏꯒꯤ ꯏꯁꯤꯡꯗꯨꯗ ꯇꯥꯎꯗꯅ ꯈꯣꯠꯇꯅ ꯂꯩꯕꯗꯣ ꯀꯅꯥꯅ ꯈꯪꯉꯤ ꯏꯁꯤꯡ ꯆꯥꯎꯅꯤꯅ ꯏꯔꯥꯡꯅꯔꯗꯤ ꯉꯥꯅꯨꯗꯣ ꯑꯗꯨꯅ ꯍꯣꯏ ꯏꯔꯥꯛꯅꯗꯣꯏ ꯁꯔꯨꯛꯄꯨꯗꯤ ꯃꯥꯅꯤ ꯃꯥꯅꯤ ꯍꯣꯏ ꯏꯔꯥꯛ ꯗ ꯁꯔꯨꯛꯄꯨꯗꯤ ꯑꯩꯈꯣꯏꯅ ꯐꯥꯈꯤꯕꯅ ꯐꯩ ꯈꯟꯗꯅ ꯃꯗꯨꯒꯤ ꯊꯕꯛꯇꯣ ꯄꯥꯡꯊꯣꯛꯈꯤꯕꯅꯤ ꯑꯗ ꯏꯇꯥꯎꯁꯨ ꯑꯩꯈꯣꯏꯒꯤ ꯍꯣꯏ ꯏꯇꯥꯎꯅꯁꯨ ꯑꯩꯈꯣꯏꯒꯤ ꯉꯥꯅꯨ ꯐꯥꯕꯁꯤ ꯑꯩꯈꯣꯏꯒꯤ ꯏꯔꯣꯏꯕꯗꯤ ꯍꯩꯇꯕꯅꯤꯅ ꯑꯩꯈꯣꯏꯒꯤ ꯃꯔꯛꯇ ꯂꯦꯞꯄꯒ ꯑꯩꯈꯣꯏꯒꯤ ꯉꯥꯅꯨꯁꯤ ꯑꯩꯈꯣꯏ ꯐꯥꯕꯁꯨ ꯌꯥꯝꯅ ꯈꯧꯔꯥꯡꯅ ꯌꯦꯡꯒꯤꯒꯨꯝꯗꯤ ꯎꯈꯤꯕ ꯍꯥꯏꯇꯥꯔꯦꯅꯦ
ꯑ ꯑꯥ ꯑ ꯏꯪꯖꯀꯤ ꯏꯖ ꯏꯇꯥꯎꯁꯨ ꯍꯥꯏꯗꯤ ꯑꯩꯈꯣꯏꯒꯤ ꯉꯁꯥꯏꯒꯤ ꯏꯃꯥꯟꯅꯕ ꯅꯣꯏꯇꯛ ꯇꯥꯕꯗꯨꯅ ꯑꯩꯈꯣꯏꯒꯤ ꯁꯩꯔꯣꯡ ꯀꯥꯞꯄ ꯃꯇꯝꯗ ꯑꯩꯈꯣꯏꯒꯤ ꯄꯥꯟꯗꯦꯅ ꯑꯩꯈꯣꯏꯒꯤ ꯁꯥꯎꯕꯒꯨꯝꯁꯨ ꯇꯧꯈꯤꯒꯨꯝ ꯇꯧꯗꯥꯏꯅꯦ
ꯍꯣꯏ ꯍꯣꯏ ꯍꯥꯏꯗꯤ ꯄꯥꯟꯗ꯭ꯔꯒꯗꯤ ꯃꯗꯨ ꯑꯩꯈꯣꯏꯅ ꯑꯩꯈꯣꯏ ꯆꯦꯛꯁꯤꯟꯅ ꯊꯝꯕꯤꯕꯗꯨ ꯌꯥꯔꯣꯏꯗ ꯂꯉꯕ